ꯌꯥꯔꯦ ꯇꯥꯔꯦ ꯇꯥꯔꯦ
ꯀꯩꯒꯤꯅꯣ ꯈꯪꯗꯦ ꯕꯦꯝꯃ ꯉꯥꯏꯈꯨꯑꯣ ꯁꯪ ꯑ ꯀꯣ ꯑꯈꯣꯏꯒꯤ ꯁꯨꯇꯤ ꯊꯥꯔꯣꯏꯗ꯭ꯔꯥꯃꯤ
ꯊꯥꯗꯣꯏꯅꯦ ꯀꯩꯅꯣ ꯁꯨꯇꯤ ꯃꯅꯨꯡꯗ ꯂꯥꯏꯔꯤꯛ ꯄꯥꯑꯣ ꯍꯥꯏꯅꯦ
ꯁꯨꯇꯤ ꯃꯅꯨꯡꯁꯦ ꯇꯥꯟ ꯀꯌꯥꯗꯩꯅꯣꯕ ꯍꯟꯗꯛꯀꯤ ꯃꯟꯗꯦꯗꯩꯔꯕ
ꯑꯥ ꯀꯩꯅꯣꯗꯕꯨꯗꯤ ꯊꯥꯔꯇꯤ ꯊꯥꯔꯇꯤ ꯋꯥꯟ ꯍꯥꯏꯗꯥꯏꯅꯦ
ꯉꯝꯃꯔꯣꯏ ꯁꯨꯡꯉꯝ ꯉꯝꯃꯣꯏ ꯑꯗꯣ ꯑꯩꯅ ꯍꯥꯏꯌꯦꯌꯣ ꯇꯥꯡ ꯀꯨꯟꯅꯤꯄꯥꯟ ꯀꯨꯟ ꯃꯥꯄꯟꯗꯩ ꯑꯗꯨꯝ ꯊꯥꯏ ꯑꯥ ꯑꯗꯣ ꯑꯩꯗꯤ ꯑꯃꯨꯛ ꯂꯥꯛ ꯆ ꯂꯥꯛꯇꯕ ꯌꯥꯔꯣꯏ ꯗꯅ ꯑꯩꯗꯤ ꯏꯇꯣꯝ ꯆꯠꯇꯣꯏ ꯔꯕ ꯑꯩꯁꯦ
ꯑꯥ ꯃꯟꯗꯦꯁꯦ ꯀꯩ ꯅꯨꯃꯤꯠꯅꯣ ꯗꯦꯠ ꯀꯌꯥꯅꯣ
ꯇ꯭ꯋꯦꯟꯇꯤ ꯅꯥꯏꯟ ꯇꯥꯔꯝꯗꯧ ꯃꯥꯜꯂꯦ ꯀꯨꯟꯒ ꯃꯥꯄꯟ
ꯃꯟꯗꯦꯗꯗꯤ ꯃꯊꯥ ꯁꯥꯏꯅ ꯃꯟꯗꯦ ꯊꯣꯛꯏꯁꯦ ꯀꯩ ꯀꯩꯅꯣ ꯐꯤꯖꯤꯑꯣꯒ ꯕꯥꯏꯑꯣꯒꯜꯀꯦꯝꯒ ꯅꯠꯇ꯭ꯔꯥ
ꯑ ꯑꯦꯟꯇꯦꯜ ꯑꯦꯅꯥꯇꯣꯃꯤ
ꯌꯥꯎꯔꯤꯅꯦ ꯏꯃꯥꯏꯄꯦꯝꯃ
ꯈꯪꯗꯦꯕꯦꯝꯃ ꯀꯃꯥꯏꯅ ꯇꯧꯗꯣꯏꯅꯣ ꯑꯗꯨꯕꯣ
ꯈꯪꯗꯦ ꯑꯩ ꯀꯩꯅꯣ ꯇꯧꯗꯣꯏꯅꯦ ꯍꯟꯗꯛ ꯁꯟꯗꯦꯗ ꯑꯍ ꯑꯥ ꯀꯩꯅꯣ ꯇꯧꯗꯣꯏꯅꯦ
ꯈꯪꯉꯤ ꯈꯪꯉꯤ ꯏꯟꯖꯦꯂꯥ ꯍꯣꯏꯗ ꯆꯠꯄꯗꯣ ꯏꯟꯇꯦꯂꯥ ꯍꯣꯏꯗꯔꯕ ꯆꯠ ꯇꯣꯏꯁꯦ
ꯆꯩꯔꯥꯎ ꯆꯤꯡ ꯀꯥꯎꯔꯅꯤꯗꯅ ꯑꯌꯨꯛ ꯉꯟꯇꯥꯗ ꯁꯟꯔꯥꯏꯁ ꯊꯦꯡꯉꯨꯔꯅꯤꯗꯅ ꯑꯗꯨꯒ ꯍꯜꯂꯛꯄꯗ ꯑꯦꯟꯖꯦꯂꯥ ꯍꯣꯏꯗ ꯆꯥꯛꯆꯥꯥꯗꯨꯏꯕ
ꯑꯦꯟꯖꯦꯂꯥ ꯍꯣꯏꯁꯤꯅ ꯀꯥꯏ ꯋꯥꯏꯗꯅꯣ
ꯑꯥ ꯅꯥꯎꯔꯦꯝꯊꯣꯡ
ꯅꯥꯎꯔꯦꯝꯊꯣꯡ ꯅꯛꯏꯅꯦ
ꯎꯝ ꯗꯥ ꯁꯨꯖꯀꯥꯟꯇ ꯍꯣꯏꯁꯨ ꯌꯥꯎꯗꯨꯏꯅꯦ
ꯎꯝ ꯑꯩꯗꯣ ꯂꯥꯛꯑꯣꯕꯨꯗꯤ ꯍꯥꯏꯕꯅꯦ ꯑꯗꯣ ꯑꯩꯗꯣ ꯌꯦꯡꯉꯛꯑꯒꯦ
ꯎꯝ
ꯑꯩꯗꯣ ꯁꯤ ꯑꯌꯨꯛ ꯉꯟꯇꯥ ꯄꯨꯡ ꯀꯌꯥꯗꯥꯏ ꯑꯣꯏꯗꯣꯏꯅꯣꯕ
ꯄꯨꯡꯁꯦ ꯄꯨꯡꯁꯦ ꯎꯝ ꯑꯥ ꯍꯥꯏ ꯍꯥꯏꯅꯗ꯭ꯔꯤꯕ ꯀꯣ ꯑꯗꯣ ꯑꯈꯣꯏ ꯊꯣꯛꯂꯛꯄꯗꯤ ꯉꯟꯅ ꯊꯣꯛꯂꯛꯇꯕꯗꯤ ꯌꯥꯔꯣꯏꯌꯦ
ꯑꯗꯨꯅꯦ ꯍꯥꯏꯁꯦ ꯑꯗꯨꯅ ꯁꯟꯔꯥꯏꯁ ꯌꯦꯡꯃꯤ ꯇꯥꯔꯒꯗꯤ ꯅꯨꯡꯁꯥ ꯊꯣꯛꯂꯛꯄꯗꯣ ꯌꯦꯡꯒꯦ ꯍꯥꯏꯇꯥꯥꯔꯗꯤ ꯌꯥꯝ ꯉꯥꯟ ꯉꯟꯅ ꯄꯨꯡ ꯑꯍꯨꯝ ꯃꯈꯥꯏ ꯑꯗꯨꯋꯥꯏꯗ ꯀꯥꯕ ꯍꯧ ꯐꯅꯤ ꯑꯗꯨꯒ ꯃꯔꯤ ꯗꯥꯏꯗ ꯑꯗꯨ
ꯍꯥꯏꯕꯅꯦ
ꯎꯝ
ꯑꯁ ꯑꯩ ꯑꯗꯨꯒ ꯆꯪꯗꯦ ꯑꯩ ꯃꯊꯥ ꯁꯥꯕꯗꯀꯣ ꯍꯤꯁꯣꯗꯣ ꯂꯣꯏꯗꯕꯒꯤ ꯑꯩ ꯄ꯭ꯔꯣꯛ ꯄ꯭ꯔꯣꯛ ꯆꯥꯛꯑꯦ ꯍꯣꯏ ꯑꯩ
ꯑꯗꯨ ꯀꯃꯥꯏꯅ ꯇꯧꯗꯣꯏꯅꯣ ꯍꯟꯗꯛꯀꯤ ꯑꯥꯏ ꯑꯦ ꯃꯃꯥꯡꯗ ꯂꯣꯏꯍꯧꯗ ꯇꯥꯔꯒꯗꯤ ꯂꯣꯏꯔꯔꯣꯏ
ꯑꯗꯨꯅꯦ ꯑꯥꯌꯨꯝ ꯑꯩ ꯀꯣꯛ ꯀꯣꯛꯆꯥꯎꯕꯤ ꯀꯥꯔꯦꯀꯣ
ꯑꯗꯨꯅꯦ ꯍꯥꯏꯁꯦ
ꯗ ꯌꯦꯛꯄ ꯅꯪꯅꯕ ꯇꯧꯕ ꯇꯥꯔꯦ
ꯁꯝꯃꯔ ꯕ꯭ꯔꯦꯛ ꯃꯅꯨꯡꯗ ꯑꯩꯁꯨ ꯐꯝꯃꯒ ꯍꯦꯛꯇ ꯌꯦꯛꯇ ꯌꯦꯛꯑꯒꯦ ꯑꯗꯣ ꯑꯩ ꯀꯌꯥ ꯅꯪꯗꯧꯗꯤ ꯃꯥꯟꯗꯦꯀꯣ ꯑꯩ
ꯅꯪꯗꯤ ꯍꯧꯕꯗꯒꯤꯔ
ꯍꯧꯕꯗꯒꯤꯅꯦ ꯀꯅꯥꯅꯣꯝꯃꯒꯤ ꯂꯧꯔꯒ ꯍꯦꯛꯇ ꯑꯩꯗꯣ ꯀꯩꯅꯣ ꯇꯧꯔꯗꯕꯅꯤ ꯍꯦꯛꯇ ꯕꯣꯛ ꯕꯣꯛ ꯌꯦꯛꯁꯟꯒ꯭ꯔꯗꯕꯅꯤ ꯏꯕꯦꯝꯃ
ꯑꯈꯣꯏꯁꯦ ꯑꯗꯨ ꯌꯦꯛꯄ ꯂꯣꯏꯕꯒꯅꯦ ꯍꯩꯁ ꯑꯣ ꯗꯤꯗꯒꯤ ꯑꯃꯨꯛꯀ ꯁꯥꯏꯟ ꯑꯃꯨꯛ ꯂꯧꯗꯣꯏꯅꯦꯕ
ꯑ ꯑꯩꯗꯤ ꯑꯩꯁ ꯑ ꯅꯠꯇꯦ ꯑꯩꯗꯤ ꯐꯤꯖꯣꯒꯤ ꯑꯩꯁꯣꯗꯤꯅꯁꯨ ꯍꯥꯜꯂꯅꯤ ꯑꯦꯅꯥꯇꯣꯃꯤꯒꯁꯨ ꯍꯥꯜꯂꯅꯤ ꯑꯩꯗꯤ ꯇꯧꯔꯤꯅꯦ ꯈꯪꯗꯦꯗ ꯀꯔꯤꯅꯣ ꯅꯪꯒꯤ ꯅꯨꯡꯁꯤ ꯋꯥꯔꯤ ꯈꯔ ꯁꯥꯅꯁꯦ
ꯏꯕꯦꯝꯃ ꯑꯈꯣꯏ ꯎ ꯑꯀꯪꯕ ꯁꯥꯔꯕꯅꯦ
ꯅꯠꯇꯦ ꯍꯥꯏꯕ ꯅꯪꯒꯤ ꯅꯨꯡꯁꯤ ꯋꯥꯔꯤꯁꯦ ꯍꯧꯖꯤꯛ ꯀꯩꯅꯣ ꯂꯤꯅꯔ ꯂꯤꯅꯔ ꯀꯃꯥꯏ ꯍꯥꯏꯅꯤ ꯇꯥꯔꯤꯕ ꯃꯤꯗꯣ ꯀꯐꯟꯁꯦ ꯍꯥꯏꯕ
ꯍꯌꯦꯡ ꯏꯟꯇꯔꯚꯤꯌꯨ ꯇꯧꯔꯛꯄꯗ
ꯍꯣꯏ ꯏꯟꯇꯔꯚꯤꯌꯨ ꯇꯧꯔꯛꯄꯗ ꯃꯤꯅ ꯇꯥꯔꯒ ꯍꯩꯃꯥ ꯃꯥꯒꯤ ꯄꯨꯟꯁꯤꯁꯦ ꯑꯣꯟꯊꯣꯛꯅ ꯅꯨꯡꯉꯥꯏꯈꯤꯗ꯭ꯔꯦꯗ
ꯏꯕꯦꯝꯃ ꯅꯪꯒꯤꯅꯦ ꯑꯗꯨꯁꯤꯡꯗꯨꯗꯤ ꯈꯪꯕ꯭ꯔꯥ ꯅꯪꯒꯤꯗꯔꯕ ꯂꯤꯗꯣꯏꯁꯦ
ꯎꯝ ꯌꯥꯔꯦ ꯏꯕꯦꯝꯃ ꯑꯩꯒꯤ ꯑꯩꯒꯤ
ꯑꯗꯨꯗꯤ ꯑꯩꯒꯤ ꯀꯣꯏꯁꯨ ꯀꯣꯏꯕꯤꯔꯝꯗꯕꯗꯨꯅ ꯇꯣꯛꯅꯔꯒ ꯀꯥꯞꯄꯗꯣ ꯑꯗꯨꯗꯤꯂꯤꯕ ꯏꯀꯥꯏꯖꯩ ꯑꯈꯣꯏꯗꯤ
ꯍꯣ ꯑꯗꯨ ꯂꯥꯏꯔꯤꯃꯤ ꯅꯪꯕꯣ ꯑꯗꯨꯒꯤ ꯃꯣꯏꯒꯤ ꯑꯅꯤ ꯅꯨꯡꯁꯤꯅꯩꯗꯣ ꯌꯥꯝꯅ ꯇꯣꯛꯁꯤꯛ ꯑꯣꯏꯅꯗ꯭ꯔꯥ
ꯍꯣꯏ ꯑꯗꯨ ꯀꯃꯥꯏ ꯀꯃꯥꯏꯅ ꯇꯧꯔꯤꯖꯥꯠꯅꯣ ꯃꯤꯁꯥꯛ ꯃꯤꯁꯥꯛꯇꯣ ꯑꯩ ꯑꯩ ꯀꯩꯅꯣ ꯎꯍꯜꯂꯛꯇ꯭ꯔꯦ ꯃꯍꯥꯟꯅꯗꯤ ꯏꯁꯇꯦꯇꯥꯁꯇꯣ ꯎꯍꯜꯂꯝꯕꯅꯦꯕ ꯑꯩꯉꯣꯟꯗ
ꯑꯣ ꯑꯥ ꯃꯥ ꯎꯍꯜꯂꯛꯇ꯭ꯔꯤꯗꯤꯅꯪ ꯀꯃꯥꯏꯅ ꯈꯪꯉꯤꯕ
ꯑꯦ ꯁ꯭ꯇꯦꯇꯁ ꯑꯗꯨꯝ ꯁꯨꯡ ꯁꯨꯡꯂꯦꯞ ꯂꯦꯞꯇꯕꯅꯦꯕ ꯁ꯭ꯇꯦꯇꯁ ꯊꯝꯕꯗꯣ ꯑꯗ ꯀꯨꯏꯔꯦꯕ ꯁ꯭ꯇꯦꯇꯥꯁ ꯎꯍꯟꯈꯤꯗꯕ
ꯃꯥ ꯃꯥ ꯑꯐ꯭ꯔꯤꯀꯥꯒ ꯆꯠꯄꯩꯗꯨꯗꯤ ꯎꯔꯝꯕ꯭ꯔꯕ
ꯑꯗꯨꯗꯣ ꯅꯪꯅ ꯎꯠꯂꯛꯏꯗꯅ
ꯑꯥ
ꯅꯪꯅ ꯎꯠꯂꯛꯄꯗꯣ ꯑꯗꯨꯏ ꯑꯗꯨꯏ ꯃꯃꯥꯡꯗꯒꯤ ꯎꯍꯟꯗ꯭ꯔꯕ ꯑꯩ ꯑꯩ ꯑꯩ ꯀꯩꯅꯣ ꯇꯧꯔꯝꯅꯤ ꯍꯥꯏꯕ ꯃꯥꯒꯤ ꯐꯣꯟꯗꯣ ꯃꯥꯅ ꯑꯗꯨꯃꯥꯏꯅ ꯇꯧꯔꯝꯒꯅꯤ ꯍꯥꯏꯕ ꯄꯥꯏꯔꯝꯒꯅꯤ ꯍꯥꯏꯕ
ꯑꯣ ꯕꯤꯠ ꯑꯃꯗꯨꯅ
ꯄꯥꯏꯔꯝꯒꯅꯤꯕ ꯑꯗꯨꯃꯥꯏꯅ
ꯍꯣꯏ ꯍꯦ ꯍꯣꯏ ꯍꯦ ꯈꯪꯉꯦ ꯈꯪꯉꯦ ꯃꯣꯏꯗꯣ
ꯅꯨꯉꯥꯏ ꯊꯣꯛꯁꯤꯗ
ꯄꯨꯟꯁꯤꯁꯦ ꯑꯋꯥꯕꯅꯤ ꯌꯦꯑꯣ
ꯎꯝ ꯍꯣꯏꯅꯦ ꯃꯃꯥꯡ ꯃꯃꯥꯡꯒꯤ ꯁꯟꯗꯦꯗꯨꯗ ꯑꯩꯁꯦ ꯌꯨꯝꯗꯗꯤ ꯍꯟꯗ꯭ꯔꯦ ꯑꯩꯈꯣꯏ ꯑꯗꯨꯝ ꯇꯥꯏꯗ ꯍꯟꯕ ꯃꯨꯠꯗꯨ ꯆꯟꯗꯔꯒ ꯆꯠꯃꯤꯟꯅꯔꯦ ꯑꯗꯨꯒꯅꯦ ꯑꯈꯣꯏꯒꯤ ꯏꯗꯣꯝ ꯆꯥꯒ ꯇꯤꯟꯅꯕ ꯃꯃꯥꯟꯅꯕꯤ ꯑꯃ ꯀꯣ ꯑꯗꯨꯝ ꯆꯥꯅꯕꯨꯗꯤ ꯍꯜꯂꯦꯕ ꯐꯤ ꯀꯔꯕꯥꯔ ꯇꯧꯃꯤꯟꯅꯕ ꯏꯃꯥꯟꯅꯕꯤ ꯑꯃ ꯃꯥꯒꯤꯄꯥꯥꯁꯁꯦ ꯄꯦꯡꯒꯤ ꯍꯥꯏꯅ ꯂꯝꯗꯅꯦ ꯀꯩꯅ ꯍꯥꯏ ꯀꯜꯂꯤꯕ ꯈꯪꯕ꯭ꯔꯥ ꯑꯌꯨꯛꯇ
ꯂꯥꯛꯃꯤꯟꯅꯕꯗ
ꯅꯠꯇꯦꯕ ꯇꯤꯟꯅꯕ ꯃꯃꯥꯟꯅꯕꯤꯁꯦ ꯃꯁꯤꯒꯤ ꯅꯨꯄꯥꯁꯦ ꯑꯇꯣꯞꯄ ꯅꯨꯄꯤꯗ ꯀꯩꯅꯥ ꯀꯠꯂꯦ ꯍꯥꯏꯕ
ꯍꯩꯃꯥ
ꯑꯖꯤꯒꯤ ꯅꯨꯄꯥ ꯅꯨꯄꯤꯗꯨꯅ ꯀꯅꯥꯅꯣ ꯍꯥꯏꯔꯛ ꯀꯥꯟꯗ ꯁꯤꯜꯄꯥ ꯁꯤꯜꯄꯥꯁꯦ ꯁꯤꯜꯄꯥ ꯍꯣꯏꯒꯤ ꯃꯣꯏꯒꯤꯅꯤ ꯍꯤꯡꯒꯣꯜꯅꯨꯡꯒꯤ ꯃꯤ ꯑꯣꯏꯗꯣꯏꯕ ꯈꯪꯑꯕ
ꯑꯩꯃꯥ ꯑꯩ ꯉꯝꯗ꯭ꯔꯦꯗ
ꯑꯗꯨꯅꯦ ꯂꯩꯁꯥꯕꯤꯗꯨꯒꯤ ꯌꯨꯝ ꯌꯨꯝ ꯂꯥꯛꯄꯗ ꯎꯅꯕ ꯂꯥꯛꯄꯗ ꯑꯗꯨꯃꯥꯏꯅ ꯇꯧꯕꯅꯦ ꯈꯣꯠꯄꯅꯦꯗꯤ ꯍꯥꯏꯌꯦꯕ ꯃꯈꯨꯠꯇꯤ ꯈꯔ ꯁꯥꯡꯉꯝꯃꯅꯤꯕ
ꯎꯝ
ꯀꯩꯅ ꯀꯩꯅ ꯀꯠꯂꯛ ꯢꯗꯨꯅ ꯇꯥꯛꯄꯗꯤ ꯑꯗꯨꯒꯤ ꯑꯗ ꯑꯩꯅ ꯃꯨꯗꯨꯆꯟꯗꯔꯗ ꯍꯥꯏꯕ ꯑꯁ ꯅꯣꯏꯒꯤ ꯀꯆꯥꯡꯄꯥꯠ ꯅꯨꯄꯥ ꯂꯩꯁꯩ ꯑꯩ ꯀꯤꯖꯩꯀꯣ ꯍꯥꯏꯕ
ꯑꯣ ꯈꯪꯗꯦ ꯢꯕꯦꯝꯃ ꯁꯤ ꯑꯃꯨꯛ ꯁꯤ ꯋꯥꯏꯁꯦ ꯑꯃꯨꯛ ꯁꯥꯟꯅꯩꯅ ꯑꯩꯈꯣꯏꯒꯤ ꯏꯟꯐꯣꯔꯃꯦꯁꯟ ꯄꯤꯅꯕꯅꯦ ꯁꯤ ꯋꯥꯏꯁꯦ ꯑꯃꯨꯛ ꯁꯥꯟꯅꯩꯅ ꯑꯩꯈꯣꯏ ꯑꯩꯈꯣꯢꯅ ꯉꯥꯡꯅꯔꯤꯕ ꯋꯥꯔꯤꯁꯦ ꯀꯩꯅꯣꯅꯦ ꯍꯥꯏꯔꯛꯇꯧ ꯃꯟꯂꯦ
ꯃꯤꯋꯥꯅꯦ
ꯑꯗꯣ ꯈꯥꯗꯦ ꯀꯩꯅꯣ ꯃꯣꯏꯒꯤ ꯀꯅꯝ ꯋꯥꯔꯤ ꯁꯟꯅꯗ꯭ꯔꯥ
ꯀꯅꯥ ꯑꯩꯗꯤ ꯀꯅꯥꯅꯣ ꯑꯩꯁꯦ
ꯇꯣꯞꯄ
ꯑꯩꯔꯣ
ꯑ
ꯑꯩ ꯁꯥꯟꯅꯗꯦꯗ ꯀꯅꯥꯝ ꯁꯥꯟꯅꯗ꯭ꯔꯦꯗ ꯀ ꯅꯣꯏ ꯃꯉꯥꯏꯔꯦ ꯁꯤꯔꯤꯌꯦꯜ ꯅꯪ
ꯁꯤꯔꯤꯌꯦꯜꯗ ꯑꯩꯅ ꯀ꯭ꯂꯕꯇꯣ ꯍꯥꯥꯞꯄꯛꯑꯣ ꯍꯥꯢꯔꯅꯤ ꯑꯦꯞꯁꯦ ꯀꯩꯒꯤꯅꯣꯁꯨ ꯍꯥꯏꯈꯤꯗꯦ ꯏꯕꯦꯝꯃ
ꯃꯝ ꯃꯃꯥꯗꯣ ꯑꯣꯄꯔꯦꯁꯟ ꯇꯧꯕ ꯂꯣꯏꯕꯒꯅꯦ ꯆꯥꯅ ꯊꯛꯇꯕꯒꯤ ꯍꯦꯟꯖꯜꯂꯛꯄꯩ ꯑꯃꯨꯛ ꯄꯨꯈꯠꯂꯦ ꯍꯥꯏꯕꯅꯦꯕ
ꯑꯥ
ꯑꯗꯣ ꯈꯪꯗꯦ ꯃꯥ ꯃꯃꯥꯗꯣ ꯃꯅꯤꯄꯨꯔꯗ ꯂꯩꯕ ꯑꯣꯏꯇꯥꯔꯗꯤ ꯑꯩꯈꯣꯏ ꯕꯥ ꯅꯥꯕꯗꯒꯗꯤ ꯂꯥꯛꯄꯤꯗꯅꯀꯣ ꯃꯃꯥꯅꯒ ꯑꯩꯁꯨ ꯆꯠꯀꯗꯕꯗꯣ ꯒꯨꯍꯥꯇꯤꯗꯅꯤꯅ ꯑꯩꯁꯨ ꯀꯩꯗꯤ ꯎꯄꯥꯏ ꯂꯩ
ꯀꯃꯥꯏꯅ ꯑꯗꯨꯅꯤ ꯌꯥꯔꯔꯣꯏ ꯌꯥꯗꯗꯤ
ꯈꯪꯗꯦꯗ ꯑꯩꯈꯣꯏ ꯈꯔꯁꯦ ꯂꯥꯏꯔꯕꯗ ꯂꯥꯏ ꯆꯪꯉ ꯂꯩꯔꯕꯅꯦ
ꯃꯥꯅꯦ ꯏꯕꯦꯝꯃ ꯃꯥꯅꯦ ꯀꯩꯅꯣ ꯑꯩꯈꯣꯏꯁꯦ ꯃꯇꯦꯡ ꯄꯥꯡꯕꯁꯨ ꯉꯝꯗꯦꯗꯣ
ꯎꯝ
ꯃꯇꯦꯡ ꯄꯥꯡꯕꯁꯨ ꯉꯝꯗꯦ ꯍꯥꯏꯕ ꯑꯩꯈꯣꯏꯗꯣ
ꯀꯃꯥꯏꯅ ꯀꯩꯅꯣ ꯇꯧꯗꯣꯏꯅꯣ ꯀꯔꯤꯝꯇ ꯊꯣꯛꯁꯨ ꯊꯣꯛꯇꯅ ꯃꯗꯨꯆꯟꯗ꯭ꯔꯗꯤ ꯍꯣꯝ ꯇꯌꯨꯇꯔ
ꯑꯗꯣ ꯑꯇꯩ ꯑꯗꯨꯒꯨꯝꯕ ꯍꯣꯝꯇꯨꯇꯔꯒꯗꯣ ꯂꯩꯇ꯭ꯔꯕ ꯊꯤꯒꯠꯂꯛ ꯑꯣꯃꯤ ꯅꯣꯏꯕꯣ
ꯑꯦ ꯃ ꯃ ꯑꯩꯗꯤ ꯑꯦꯛꯖꯥꯝ ꯏꯟꯚꯤꯖꯤꯂꯦꯇꯔꯒ ꯇꯥꯗꯣꯏꯅꯦ ꯁꯦꯞꯇꯦꯝꯕꯔꯗ
ꯀꯩꯒꯤ
ꯑ ꯃꯣꯏ ꯀꯝꯄꯤꯇꯤꯁꯟ ꯍꯥꯏ ꯁ꯭ꯀꯨꯜ ꯀꯥꯕ ꯀꯥꯡꯕꯨꯒꯤ ꯀꯝꯄꯤꯇꯤꯁꯟ ꯃꯌꯥꯝ ꯁꯤꯜꯂꯤꯗꯅ ꯐꯣꯔ ꯑꯦꯛꯖꯥꯝꯄꯜ ꯍꯦꯜꯄꯤꯡ ꯍꯦꯜꯁꯅꯒ ꯊꯜꯂꯛꯄꯗꯣ ꯑꯩꯈꯣꯏ ꯃꯇꯝꯗꯒ
ꯑꯥ
ꯏꯟꯚꯤꯖꯤꯂꯦꯇꯔ ꯇꯥꯕꯒꯤꯅꯦ ꯀꯩꯅꯣꯅꯦ ꯍꯥꯏꯌꯦ ꯑꯩꯈꯣꯏ ꯅꯣꯡ ꯏꯟꯚꯤꯖꯤꯂꯦꯇꯔ ꯍꯥꯏꯁꯦ ꯎꯝ ꯅꯣ ꯅꯨꯃꯤꯠꯆꯨꯞ ꯑꯃ ꯇꯥꯕꯗꯤ ꯅꯠꯇꯦꯗꯅ ꯄꯨꯡ ꯈꯔ ꯈꯛꯇꯅꯤꯗꯅ ꯑꯗꯨꯒꯤ ꯂꯨꯄꯥ ꯆꯥꯝꯃꯉꯥꯃꯨꯛꯅꯦ ꯃꯥꯏ ꯍꯥꯏ ꯑ ꯑꯩꯈꯣꯏ ꯑ ꯖꯤ ꯄꯤ ꯋꯨꯃꯦꯟ ꯀꯣꯂꯦꯖꯇ ꯇꯥꯗꯣꯏꯅꯦ ꯑꯗꯨ ꯑꯗꯒꯤꯗꯤ ꯃꯥꯗꯤ ꯑꯩꯈꯣꯏꯒꯤ ꯖꯨ ꯖꯣꯕ ꯍꯥꯏꯗꯤ ꯊꯕꯛ ꯑ ꯊꯤꯕꯒꯤ ꯒ꯭ꯔꯨꯞꯀ ꯃꯌꯥꯝ ꯂꯩꯗꯅ ꯐꯦꯁ ꯕꯨꯠꯇꯒ ꯑꯗꯨꯒꯨꯝꯕꯗ ꯃꯌꯥꯝ ꯌꯥꯎꯕꯅꯦꯕꯀꯣ ꯑꯗꯨꯅ ꯑ ꯃꯗꯨꯆꯟꯗ꯭ꯔ ꯃꯗꯨꯆꯟꯗ꯭ꯔ
ꯑ ꯀꯩꯅꯣ ꯀꯌꯥ ꯄꯤ ꯍꯥꯏꯅꯣ ꯀꯩꯅꯣ ꯑꯩ ꯌꯥꯎꯕ ꯌꯥꯔꯣꯏꯗ꯭ꯔꯣ
ꯏꯟꯕꯤ ꯖꯤꯂꯦꯇꯔꯒꯤꯗꯨꯔꯣ
ꯍꯣꯏ
ꯑꯗꯣ ꯏꯟꯚꯤꯖꯤꯂꯦꯇꯔꯒꯤꯗꯣ ꯃꯥꯥ ꯊꯒꯠ ꯊꯒꯠꯇꯤ ꯈ꯭ꯔꯕꯅꯦꯕ ꯑꯩꯈꯣꯏꯁꯦ ꯑꯗꯨ ꯑꯩ ꯑꯩ ꯍꯪꯉꯛꯀꯦꯅꯦ ꯍꯥꯏꯗꯤ ꯉꯛꯇꯪ ꯉꯛꯇꯪ ꯀꯩꯅꯣ ꯇꯧꯔꯒ ꯑꯩꯈꯣꯏꯒꯤ ꯂꯨꯄꯥ ꯆꯧꯉꯥ ꯐꯡꯕꯗꯣ ꯌꯥꯗ꯭ꯔꯣ
ꯍꯣꯏ ꯍꯣꯏ ꯍꯣꯏ ꯉꯥꯛ ꯆꯠꯊꯣꯛ ꯎꯔꯒ ꯑꯗꯨꯝ ꯌꯥꯕꯤꯗꯨꯅꯦ
ꯑꯗ ꯑꯩꯅ ꯑꯩꯁꯨ ꯈꯜꯂꯤꯁꯦ ꯀꯩꯅꯣ ꯇꯧꯒ ꯑꯩꯁꯦ ꯌꯨꯅꯤꯚꯔ ꯁꯤ ꯑꯦꯛꯖꯝꯖꯦ ꯂꯣꯏꯕꯒ ꯑꯩꯖꯨ ꯍꯣꯝꯇ꯭ꯌꯨꯇꯔꯒꯨꯝꯕ ꯑꯃ ꯆꯠꯀꯦ ꯈꯜꯂꯦ ꯋꯥꯡꯈꯩ ꯑꯁ꯭ꯋꯥꯏ ꯑꯗꯨꯒꯗꯤ ꯀꯣ ꯆꯦꯛꯀꯣꯟ ꯁ꯭ꯋꯥꯏ ꯑꯁ꯭ꯋꯥꯏꯗꯩ ꯑꯩꯁ ꯄꯩꯁꯥꯗꯣ ꯈꯔ ꯇꯥꯜꯂꯒꯦ ꯇꯧꯕ ꯈꯔꯗꯤ ꯑꯩꯁꯨ ꯀꯔꯤ ꯀꯩ ꯌꯨꯝꯗꯩ ꯂꯧꯕ ꯅꯠꯇꯅ
ꯑꯗꯨꯅꯦ ꯑꯗꯨꯒ ꯑꯩꯈꯣꯏꯗꯣ ꯃꯊꯪꯗꯣ ꯁꯨꯃꯥꯏꯅ ꯍꯥꯏꯔꯛꯏꯅꯦ ꯑꯃ ꯑꯣ ꯕꯤ ꯁꯤꯒꯤ ꯊꯥꯖꯟꯗꯧ ꯑꯣꯏꯇꯥꯔꯒꯗꯤ ꯑꯇꯩ ꯀꯩꯅꯣ ꯀꯣ ꯂꯦꯖ ꯀꯩ ꯀꯩ
ꯑ ꯀꯩꯅꯣ ꯇꯧꯔꯦ ꯑꯥ ꯍꯣꯏ ꯑ ꯍꯣꯏ ꯕ ꯍꯣꯏ ꯑꯩ ꯃꯊꯪꯗꯤ ꯑꯣꯕꯤꯁꯤ ꯊꯥꯖꯟꯒꯅꯤꯕꯀꯣ ꯑꯗꯨꯒ ꯀꯣꯜꯒꯦꯠꯇꯨ ꯊꯥꯖꯟꯒꯅꯤ
ꯀꯣꯜꯒꯦꯁꯨ ꯊꯥꯖꯟꯅꯤ ꯍꯥꯏꯔꯕ
ꯑ ꯀꯣꯜꯒꯦꯒꯁꯨ ꯊꯥꯖꯤꯟꯗꯦꯗꯅ ꯀꯣꯜꯒꯦ ꯔꯦꯔꯛ ꯋꯥꯟ ꯇꯥꯢ ꯇꯥꯕ꯭ꯔꯥ ꯀꯣꯒꯦꯠꯁꯦ ꯋꯥꯟ ꯇꯥꯏꯝꯇꯪꯅꯦꯕ ꯅꯪꯅ ꯐꯦꯔꯁꯏꯌꯥꯔ ꯐꯪꯗ꯭ꯔꯦ ꯐꯪꯗ꯭ꯔꯦꯅ ꯅꯪꯅ ꯍꯥꯏꯗꯤ ꯀꯩꯅꯣ ꯇꯧꯕ ꯗꯔꯀꯥꯔ ꯇꯥꯗꯦꯕ ꯁꯦꯀꯦꯟ ꯏꯌꯥꯔꯗ ꯐꯪꯉꯁꯨ ꯌꯥꯏꯑꯕ ꯑꯗꯩꯗꯤ ꯐꯔꯁ ꯏꯔ ꯐꯪꯗꯦ ꯕꯝꯗꯤ ꯁꯦꯀꯦꯟ ꯏꯌꯥꯔꯗ ꯐꯪꯉꯔꯣꯏꯕ ꯃꯥꯏ ꯀꯣꯔꯁꯇꯨꯒꯤ ꯑ ꯑꯃꯨꯛꯇꯪꯅꯦꯕ ꯃꯅ ꯐꯪꯗꯣꯏꯁꯦ ꯑꯗꯨꯅ ꯐꯪꯗꯕ ꯀꯥꯡꯕꯨꯒꯤꯗꯤ ꯑꯗꯨꯝ ꯁꯦ ꯁꯦꯀꯦꯟ ꯏꯌꯔ ꯇ꯭ꯔꯥꯏ ꯇꯧꯕ ꯌꯥꯏ ꯊꯥꯔ ꯏꯌꯔ ꯇ꯭ꯔꯥꯏ ꯇꯧꯕ ꯌꯥꯏꯑꯕ ꯑꯗꯨꯃꯥꯏꯅ ꯁꯦꯀꯦꯟ ꯏꯌꯔꯗ ꯐꯖꯅ ꯇ꯭ꯔꯥꯏ ꯇꯧꯔꯅꯤ ꯍꯟꯗꯛꯀꯤꯗꯤ ꯑꯩ ꯍꯣꯏ ꯔꯤꯒ꯭ꯔꯦꯠꯄꯨꯗꯤ ꯃꯌꯥꯝ ꯆꯏꯌꯦ ꯑꯗꯨ ꯑꯣꯏ ꯇꯥꯔꯖꯨ ꯐꯪ ꯂꯥꯏ ꯑꯁ ꯂꯥꯏꯔꯤꯛ ꯄꯥꯗꯕꯒꯤ ꯄꯥꯗꯕ ꯍꯣꯏ ꯄꯥꯕꯨꯗꯤ ꯄꯥꯗꯦꯀꯣ ꯑꯗꯨꯑꯣꯏꯇꯥꯔꯁꯨ ꯑ ꯏꯁꯀꯣꯂꯔꯁꯤꯞ ꯊꯥꯖꯟꯗꯕꯗꯣ ꯑꯩꯁꯦ ꯀꯅꯥꯗ ꯏꯟꯐ꯭ꯂꯨꯌꯦꯟꯁ ꯇꯧꯔꯛꯑꯦ ꯍꯥꯏ ꯀꯥꯟꯗꯅꯦ ꯑꯩꯁꯦ ꯕꯥꯖꯄꯥꯏꯗꯒꯤ ꯇꯧꯋꯦꯕ ꯕꯥꯖꯄꯥꯏ ꯃꯣꯏ ꯃꯃꯥꯡꯒꯤꯗꯤ ꯃꯤ ꯈꯔ ꯐꯪꯗꯦꯕ ꯈꯪꯕ꯭ꯔꯥ ꯑꯗꯨꯒ ꯑꯩꯖꯤꯅ ꯑꯃꯨꯛꯀ ꯑꯩꯖꯦ ꯃꯃꯥꯡ ꯀꯣꯂꯦꯖ ꯗꯔꯤꯡ ꯑꯩ ꯀꯣꯂꯦꯖ ꯀꯤ ꯇꯥꯏꯃꯤꯡꯗꯨꯗ ꯑꯩꯖꯦ ꯀꯩꯅꯣ ꯏꯁꯥꯟ ꯎꯗꯦ ꯐꯪꯉꯛꯈꯤꯕꯀꯣ ꯑꯗꯨꯏ ꯃꯣꯏꯖꯦ ꯑꯩꯅ ꯑꯃꯨꯛꯀ ꯈꯔ ꯆꯥꯎꯕꯖꯦ ꯄꯥꯝꯕ ꯈꯪꯕ꯭ꯔꯪ ꯑꯣ ꯕꯤ ꯁꯤꯒꯤꯁꯤꯅ ꯄꯤꯛꯏꯕ ꯇꯧꯕꯒꯤ ꯑꯗꯨ ꯇꯧꯔꯅꯤ ꯀꯥꯟꯗꯅꯦ ꯍꯥꯏꯕ ꯑꯗꯨꯝꯇꯧ ꯇꯣꯛꯏꯁꯦ
ꯑꯗꯨꯝ ꯑꯆꯧꯕꯤꯕ ꯄꯥꯝꯕꯗ ꯑꯗꯨꯝ ꯄꯨꯟꯁꯤ ꯂꯣꯏꯍꯧꯕꯤꯗꯣ
ꯍꯣꯏ ꯍꯣ ꯍꯣꯏ ꯍꯣꯏ ꯍꯣꯏ ꯑꯩꯅ ꯇꯧꯕꯅꯦ ꯍꯥꯏꯕꯗ ꯄꯛꯆ ꯕꯤ ꯑꯃ ꯌꯥꯎꯔꯦꯕ ꯑꯩꯅ ꯇꯧꯕꯅꯦ ꯍꯥꯏꯕꯗ
ꯑꯗꯨꯝ ꯑꯗꯨꯝ ꯄꯛꯏꯍꯦ ꯑꯩꯁꯨ ꯑꯗꯨꯝ ꯇꯧ
ꯎꯝ ꯅꯪ ꯌꯨꯝꯗ ꯍꯟꯗ꯭ꯔꯤꯕ ꯅꯠꯇ꯭ꯔꯣ
ꯇꯥꯕ꯭ꯔꯣ ꯅꯪ ꯗ꯭ꯔꯤꯌꯦ ꯐꯪꯉ ꯈꯛ ꯈꯪꯗꯦ ꯑꯩꯁꯦ ꯋꯥꯗꯤ ꯋꯥꯔꯕꯅꯦ ꯏꯕꯦꯝꯃ
ꯑꯗꯨꯅꯦ ꯑꯗꯨꯅꯦ ꯅꯪ ꯐꯖꯅ ꯋꯥ ꯅꯪ ꯈꯜꯂꯣ ꯑꯩꯅ ꯂꯩꯔꯤꯕ ꯐꯤꯕꯝꯁꯦ ꯀꯔꯤꯅꯣ ꯍꯥꯏꯕꯗꯣ ꯑꯗꯨꯗꯤ ꯀꯩꯅꯣꯝꯃꯗꯤ ꯁꯦꯠꯇꯤ ꯇꯧꯍꯧꯗ ꯌꯥꯗꯦꯗꯅ ꯎꯝ
ꯍꯣꯏ ꯑꯗꯣ
ꯑꯗꯨꯗꯒꯤꯗꯤ ꯍꯥꯏꯗꯤ ꯅꯪꯅ ꯁꯦꯀꯦꯟ ꯏꯌꯥꯔꯗ ꯊꯥꯒꯦ
ꯍꯣꯏ ꯑꯗꯨꯗ ꯑꯗꯨꯝ ꯂꯥꯛꯑꯒ ꯑꯩꯗꯣ ꯆꯠꯂꯅꯦꯕ ꯑꯗꯨꯗ ꯑꯗꯨꯝ ꯂꯥꯛꯑ ꯆꯠꯂꯅꯦꯕ ꯑꯩ
ꯑ ꯍꯌꯦꯡ ꯇꯥꯢ
ꯀꯌꯤꯝ ꯈꯟꯗ꯭ꯔꯦ
ꯆꯠꯂꯅꯤ ꯍꯥꯏꯗꯤ ꯚꯥꯏ ꯑꯗꯨꯗꯩꯗꯨꯔꯥ
ꯑꯥ ꯑꯥ ꯑꯥ ꯑꯩꯗꯣ ꯁꯦꯇꯔꯗꯦꯁꯨ ꯁꯇꯔꯗꯦꯒꯨꯝꯕꯥꯗ ꯑꯧꯗꯨꯗ ꯑꯗꯨꯝ ꯑ ꯆꯠꯂꯒ ꯀꯃꯥꯏ ꯍꯥꯏꯅꯤ ꯃꯣꯏ ꯄꯤꯛ ꯇꯟꯕꯨꯗꯤ ꯍꯣꯡꯕꯒꯤ ꯃꯣꯏ